ꯑꯥ ꯇꯥꯏꯌꯦ
ꯑꯁ ꯑꯩꯗꯤ ꯕꯤꯠ ꯌꯥꯎꯗꯔꯦꯗ
ꯑꯩꯁꯨ ꯅꯨꯡꯉꯥꯏꯇ꯭ꯔꯤ ꯑꯁ ꯃꯣꯏ ꯀꯤꯄꯔꯅ ꯌꯥꯝꯅ ꯍꯥꯏꯅꯦ ꯀꯣ
ꯏꯖꯤꯞ ꯃꯤꯗꯤ ꯃꯤ ꯆꯥꯎꯃꯟꯕꯒꯤ ꯃꯣꯏꯗꯤ ꯉꯝꯗ꯭ꯔꯦꯅꯦ
ꯍꯣꯏ ꯑꯗꯣ ꯃꯣꯏ ꯀꯤꯞꯄꯔꯗꯨ ꯌꯥꯝ ꯍꯩꯌꯦꯕꯣ
ꯍꯣꯏ
ꯒꯣꯜ ꯑꯍꯨꯝ ꯃꯔꯤ ꯁꯦꯞ ꯇꯧꯔꯦ
ꯎꯝ
ꯅꯨꯡꯉꯥꯏꯇꯦ
ꯏꯖꯤꯠꯇꯤ ꯃꯤꯁꯨ ꯆꯥꯎꯋꯦ ꯑꯗꯨ ꯊꯨꯁꯨ ꯌꯥꯝꯅ ꯊꯨꯏꯌꯦ ꯃꯣꯏꯗꯣ
ꯎꯝ
ꯑꯗꯨ ꯑꯥꯔꯖꯦꯟꯇꯤꯅꯥꯗꯤ ꯈꯔ ꯗꯨꯝ ꯀꯟ ꯄꯥꯁ ꯇꯧꯕꯁꯨ ꯑꯗꯨꯝ ꯈꯔ ꯍꯩꯕ ꯋꯥꯠꯂꯦꯗ ꯍꯩꯏꯃꯟ ꯍꯩꯕꯒ ꯈꯛꯇ ꯊꯦꯡꯅꯕꯒꯤꯔ ꯈꯪꯗꯦ ꯃꯣꯏꯁꯨ
ꯆꯪꯉꯤꯃꯣꯏ
ꯎꯝ ꯀꯩꯗꯧꯔꯕ꯭ꯔꯥ ꯅꯪ ꯉꯁꯤ ꯋꯥ ꯉꯥꯡꯕ ꯀꯟꯗꯔꯦ ꯇꯥꯗꯔꯦ ꯎꯝꯍ
ꯇꯥꯗ꯭ꯔ‌ꯦ ꯇꯥꯕ꯭ꯔꯣ
ꯍꯥꯥ
ꯇꯥꯕ꯭ꯔꯣ
ꯈꯖꯤꯛꯇꯪ ꯇꯥꯕ ꯍꯝ
ꯇꯥꯕ꯭ꯔꯣ ꯑꯗꯨꯗꯤ
ꯎꯝ ꯈꯔ ꯇꯥꯏ
ꯑꯁ ꯏꯃꯨꯡꯗ ꯂꯩꯕꯒꯤ ꯋꯥꯗꯣ ꯀꯟꯅ ꯉꯥꯡꯕ ꯌꯥꯗ꯭ꯔ‌ꯦ ꯅꯦꯀꯣ
ꯑꯣ
ꯍꯧꯖꯤꯛꯇꯤ ꯃꯄꯥꯟꯗ ꯂꯩꯌꯦ
ꯅꯣꯡ ꯇꯥꯕ ꯃꯥꯂꯦꯀꯣ
ꯍꯣꯏ ꯅꯣꯡ ꯇꯥꯏꯌꯦ ꯅꯣꯡ ꯃꯈꯣꯟ ꯇꯥꯕ꯭ꯔꯣ
ꯑꯁꯤꯗ ꯇꯥꯗꯦꯗ
ꯇꯥꯗꯦ
ꯎꯝ ꯇꯥꯗꯦ
ꯑꯗ ꯑꯈꯣꯏꯒꯤ ꯅꯣꯡ ꯃꯈꯣꯟꯗꯨ
ꯅꯣꯡ ꯏꯁꯤꯡ ꯌꯥꯝ ꯇꯥꯡꯉꯦ ꯁꯤꯗ
ꯑꯣ ꯍꯣ
ꯀꯩ ꯗꯧꯔꯕ꯭ꯔꯥ ꯈꯪꯗꯦ
ꯏꯁ ꯑꯩꯗꯤ ꯄꯨꯔꯥ ꯒꯣꯜ ꯆꯪꯒꯗ꯭ꯔꯥ ꯐꯤꯅꯥꯜꯇꯤꯁꯨ ꯀꯥꯎ ꯆꯪꯗ꯭ꯔꯦ
ꯑꯩꯈꯣꯏ ꯍꯦꯛ ꯌꯦꯡꯉꯕ ꯍꯧꯔꯒ ꯒꯣꯜ ꯆꯪꯕ ꯑꯩ ꯕꯤꯠ ꯂꯩꯔꯛꯇ꯭ꯔꯣ
ꯎꯝ
ꯏꯖꯤꯞꯀꯤ ꯁꯅꯥꯕꯗꯤ ꯍꯦꯡꯗ꯭ꯔꯤꯕꯀꯣ ꯑꯩꯗꯣ ꯕꯨꯡꯉꯣꯁꯤꯅ ꯐꯥꯔꯁꯅ‌ꯦꯕ ꯌꯥꯝ ꯊꯨꯏꯋꯦ ꯈꯪꯗꯦ ꯀꯅꯥꯅ ꯗꯥꯎꯅ ꯍꯨꯔꯦꯟ
ꯎꯝ ꯀꯅꯥ ꯌꯦꯡꯕꯅꯣ
ꯑꯩ ꯏꯆꯦꯒ ꯌꯦꯡꯉ‌ꯦ ꯏꯆꯦꯒ ꯄꯨꯟꯅ ꯌꯦꯡꯉꯦ
ꯑꯣ ꯇꯤꯚꯤꯗ ꯌꯦꯡꯕ꯭ꯔꯥ
ꯎꯝ ꯇꯤꯚꯤꯗ
ꯅꯨꯡꯉꯥꯏꯅꯤꯅꯦ
ꯎꯝ ꯈꯤꯜꯂꯒ ꯊꯝꯃꯦ ꯍꯣꯔꯦꯟ ꯐꯣꯇꯣ ꯀꯥꯞꯄꯤꯔꯛꯀꯦ
ꯍꯣꯔꯦꯟ ꯊꯥꯔꯛꯑꯨꯀꯣ
ꯎꯝ
ꯌꯦꯡꯁꯦ
ꯅꯨꯡꯉꯥꯏꯕꯅꯦ ꯑꯩꯈꯣꯏꯗꯤ ꯃꯁꯛ ꯑꯁꯤꯅ ꯐꯖꯩ ꯑꯁꯤꯅ ꯊꯤꯌꯦꯁꯨ ꯂꯣꯏꯅ ꯎꯔꯦ ꯁꯤꯗ ꯀꯔꯤ ꯇꯧꯕ꯭ꯔꯥ ꯍꯥꯏꯁꯦ
ꯑꯩ ꯉꯁꯤꯗꯨ ꯊꯋꯥꯏ ꯌꯥꯝ ꯅꯨꯡꯉꯥꯏꯇꯦ ꯈꯪꯕ꯭ꯔꯥ
ꯎꯝ ꯉꯁꯥꯏ ꯍꯥꯏꯔꯛꯀꯦ ꯍꯥꯏꯔꯒ ꯑꯃꯨꯛꯀ ꯀꯣꯜ ꯇꯧꯔꯛꯇ꯭ꯔꯦ
ꯑꯥ
ꯉꯁꯥꯏ ꯍꯥꯏꯕꯤꯒꯦ ꯍꯥꯏꯔꯒ ꯑꯃꯨꯛꯀꯥ ꯍꯥꯏꯗ꯭ꯔꯦꯕ ꯅꯪꯗꯤ
ꯑꯁ ꯀꯥꯎꯕ ꯋꯥꯅꯤꯗ ꯉꯁꯥꯏꯗꯣ
ꯎꯝ ꯍꯣꯔꯦꯟ ꯍꯣꯔꯦꯟ ꯍꯥꯏꯔꯨ ꯍꯥꯏꯌꯨꯀꯣ ꯑꯩ ꯅꯨꯡꯉꯥꯏꯍꯟꯒꯦ
ꯕꯣꯜ ꯌꯦꯡꯕ ꯂꯩꯔꯗꯤ ꯇꯥꯕ꯭ꯔꯣ ꯕꯣꯜ ꯌꯦꯡꯕ ꯂꯩꯔꯗꯤ ꯑꯗꯨꯝ ꯇꯨꯝꯈ꯭ꯔꯅꯤ
ꯀꯔꯤ ꯍꯥꯏꯅꯣ
ꯂꯩꯩꯀꯣ
ꯎꯝ
ꯕꯣꯜ ꯌꯦꯡꯕ ꯂꯣꯏꯔꯗꯤ ꯇꯨꯝꯈꯥ ꯇꯨꯝꯈꯥꯗ꯭ꯔꯥ ꯍꯥꯏꯕ
ꯑꯥ ꯈꯪꯗꯦ ꯄꯨꯡ ꯀꯌꯥ ꯐꯥꯎꯅꯣꯀꯣ
ꯍꯥꯥ
ꯉꯁꯤꯗꯤ ꯄꯨꯡ ꯀꯌꯥꯥꯎ ꯐꯥꯎꯕ꯭ꯔꯥ ꯀꯣ
ꯑꯎ
ꯄꯨꯡ ꯈꯪꯗꯦ ꯇꯨꯝꯅꯤꯡꯉꯗꯤ ꯇꯨꯝꯒꯅꯤ ꯇꯨꯝꯅꯤꯡꯗ꯭ꯔꯗꯤ ꯈꯔ ꯐꯣꯟ ꯈꯔ ꯍꯦꯡꯕ
ꯅꯪꯗꯤ ꯀꯅꯥ ꯀꯅꯥ ꯇꯨꯝꯕ꯭ꯔꯥ
ꯍꯥꯥ
ꯀꯅꯥ ꯀꯅꯥ ꯇꯨꯝꯃꯨꯔꯅꯪꯒꯦ
ꯑꯣ ꯑꯩ ꯏꯆꯥ ꯅꯨꯨꯄꯤꯒ ꯇꯨꯝꯃꯦ
ꯅꯆꯥꯅꯨꯄꯤꯒꯥ
ꯎꯝ
ꯑꯣ ꯐꯩꯏꯅ
ꯑꯩ ꯏꯆꯥ ꯅꯨꯨꯄꯤ ꯄꯤꯛꯂꯤꯌꯦ
ꯑ ꯅꯪꯕꯨ ꯌꯨꯝ ꯄꯥꯜꯂꯕ꯭ꯔꯣꯅꯦ
ꯌꯨꯝ ꯄꯥꯜꯂꯦ ꯑꯩꯗꯤ
ꯌꯨꯝ ꯄꯥꯜꯂꯦ
ꯍꯣꯏ
ꯑ ꯩ ꯍꯧꯖꯤꯛꯇꯪ ꯈꯪꯉꯤꯗ ꯍꯧꯖꯤꯛꯇꯪ ꯈꯪꯉ‌ꯦ
ꯌꯨꯝ ꯄꯥꯜꯂꯝꯅꯦ ꯑꯉꯥꯡꯗꯣ ꯆꯥꯎꯔꯦ
ꯉꯥꯡ ꯆꯥꯎꯔꯦ
ꯎꯝ ꯆꯍꯤ ꯇꯔꯦꯠ ꯐꯥꯗ꯭ꯔꯤꯗ ꯑꯩ ꯆꯥꯁꯩ
ꯑꯥ
ꯇꯥꯝꯕ꯭ꯔꯣ
ꯑꯎ ꯇꯥꯏꯌꯦ
ꯎꯝ ꯀꯔꯤ ꯃꯄꯥꯟꯗ ꯂꯩꯕ ꯀꯔꯤꯗꯧꯔꯤꯒꯦ ꯇꯨꯝꯕ ꯌꯥꯗꯧꯒꯤꯦꯔꯝꯃꯤ
ꯍꯈꯣꯏ ꯃꯄꯥꯟꯗ ꯃꯤ ꯈ ꯇꯨꯝꯃꯤꯕ ꯑꯗꯨꯒꯤ ꯑꯩꯅ ꯑꯗꯨꯝ ꯋꯥꯔꯤ ꯁꯥꯟꯅꯕꯗ ꯅꯨꯡꯉꯥꯏꯇꯕ ꯑꯩꯅ ꯖꯔ ꯊꯒꯝ ꯂꯩ
ꯎꯝ ꯅꯣꯏꯗꯤ ꯅꯣꯡ ꯆꯨꯕꯅꯤꯅ ꯅꯨꯡꯗꯥꯡꯗ ꯇꯨꯝꯕ ꯅꯨꯡꯉꯥꯏꯅꯤꯅꯤ
ꯎꯝ ꯅꯨꯡꯉꯥꯏꯔꯦ ꯏꯤꯡꯕꯒꯤꯀꯣ
ꯎꯝ
ꯑꯗꯨ ꯃꯄꯅꯁꯨ ꯑꯗꯨꯝꯕ ꯌꯥꯏꯌꯦ ꯌꯥꯝ ꯊꯨꯝꯐꯝ ꯃꯐꯝ ꯂꯩꯌꯦ ꯑꯗꯨꯕꯨ ꯀꯥꯡ ꯌꯥꯝꯌꯥꯝꯕꯒꯣ
ꯎꯝ
ꯀꯥꯡ ꯌꯥꯝꯃꯟ ꯑꯣꯏꯅ ꯇꯨꯝꯕ ꯑꯃꯨꯛ ꯌꯥꯗꯕ
ꯎꯝ ꯃꯄꯥꯟꯗ ꯂꯩꯔꯣ ꯀꯥꯡ ꯆꯤꯠꯇꯗꯣ
ꯍꯣꯏ
ꯑꯅ ꯑ
ꯀꯩꯕ
ꯃꯄꯥꯟꯗ ꯂꯩꯕꯗꯣ ꯀꯥꯡ ꯆꯤꯛꯇꯕ꯭ꯔꯕ
ꯍꯧꯖꯤꯛꯇꯤ ꯍꯧꯖꯤꯛꯇꯦ ꯍ
ꯎꯝ
ꯍꯧꯖꯤꯛꯀꯤ ꯑꯣꯏꯅꯗꯤ ꯆꯤꯛꯇꯦ
ꯎꯝ ꯑꯩ ꯉꯁꯥꯏ ꯅꯨꯡꯗꯥ ꯃꯄꯥꯟꯗ ꯉꯍꯥꯛꯇꯪ ꯂꯩꯔꯒ ꯀꯥꯡꯒꯤ ꯂꯣꯏꯔꯦ ꯎꯝ ꯎꯝ ꯃꯅꯨꯡꯗꯗꯤ ꯆꯤꯛꯑꯦꯕ ꯌꯨꯝ ꯃꯄꯥꯟꯗ
ꯍꯣꯏ
ꯎꯝ
ꯍꯧꯖꯤꯛ ꯀꯩꯅꯣ ꯑꯃꯨꯛ ꯑꯃꯨꯛ ꯁꯥꯟꯅꯕ ꯀꯥꯟꯗꯀꯣ ꯁꯦꯀꯦꯟ ꯍꯥꯐꯇꯀꯣ ꯃꯣꯏ ꯁꯣꯏꯗꯅ ꯒꯣꯠ ꯆꯥꯅꯤꯡꯉꯤꯅꯤ ꯌꯦꯡꯉꯨꯀꯣ
ꯍꯣꯏ ꯌꯦꯡꯒꯦ
ꯌꯦꯡꯉꯨ ꯌꯥꯏ ꯌꯦꯡꯒꯦ ꯍꯥꯏꯁꯤꯅꯤ
ꯍꯦꯡꯒꯤꯦ ꯑ
ꯁ ꯍꯣꯏ ꯃꯣꯏ ꯉꯝꯗ꯭ꯔꯗꯤ ꯑꯁ ꯉꯁꯤꯗꯣ ꯇꯨꯝꯕ ꯅꯨꯡꯉꯥꯏꯗꯧ ꯃꯥꯟꯗ꯭ꯔꯦ ꯃꯣꯏ
ꯎꯝ
ꯐ꯭ꯔꯦꯟꯁ ꯕꯤꯗꯤꯑꯣ ꯁꯀꯦꯇꯁ ꯐꯖꯅꯝ ꯊꯝꯃꯗꯣꯏꯅꯦ
ꯍ ꯎꯝ
ꯊꯝꯗꯣꯏꯅꯤ
ꯑꯝ ꯔꯣꯅꯗꯣ ꯑꯩꯈꯣꯏꯗꯤ ꯑꯃꯨꯛ ꯍꯟꯅ ꯁꯥꯟꯅꯔꯔꯣꯏꯀꯣ
ꯀꯩꯨꯝꯕ
ꯔꯣꯅꯥꯜꯗꯣ ꯈꯣꯏꯗꯤ ꯑꯗꯨꯝ ꯂꯩꯍꯧꯔꯕ꯭ꯔꯥ
ꯍꯣꯏ ꯉꯔꯥꯡꯅ ꯂꯩꯍꯧꯈ꯭ꯔꯦ ꯃꯣꯏꯁꯨ
ꯑꯣ ꯑꯃꯨ ꯉꯟꯅ ꯁꯥꯟꯅꯔꯔꯣꯏꯅꯦꯀꯣ
ꯍꯣꯏ ꯃ ꯑꯗꯨꯣꯅꯤ ꯂꯣꯏꯌꯦ ꯃꯦꯁꯤꯖ ꯂꯣꯏꯔꯦ ꯅꯦꯃꯥꯔꯁꯨ ꯂꯣꯏꯔꯦ ꯇꯣꯏ ꯂꯣꯏꯔꯝꯅꯤ
ꯀꯔꯤ ꯍꯥꯏꯁꯤꯔ ꯆꯍꯤꯁꯨ ꯌꯥꯝ ꯅꯛꯈ꯭ꯔꯕꯗꯤꯀꯣ ꯉꯝꯃꯛ
ꯃꯣꯏ ꯆꯍꯤꯗꯣ ꯅꯤꯐꯥ ꯅꯤꯐꯨ ꯀꯣ
ꯑꯗꯨꯅꯦ ꯑꯗꯨꯗꯤ ꯃꯣꯏ ꯅꯤꯐꯨ ꯍꯥꯏꯁꯤꯗꯤ ꯃꯣꯏꯗꯤ ꯆꯍꯤ ꯌꯥꯝꯈ꯭ꯔꯦꯕ
ꯎꯝ
ꯃꯣꯏꯗꯤ ꯃꯤ ꯆꯥꯎꯕ ꯊꯨꯕꯒꯤ
ꯑ
ꯅꯤꯐꯨꯒ ꯍꯥꯏꯁꯤꯗꯤ ꯐꯤꯐꯇꯤ ꯌꯧꯔꯀꯥꯟꯗꯗꯤ ꯍꯅꯨꯕ ꯍꯧꯔꯦꯗ ꯃꯣꯏꯗꯤ
ꯍꯥꯏꯗꯤ ꯃꯣꯏꯗꯤ ꯑꯗꯨꯝ ꯅꯨꯄꯤꯒꯨꯝꯕ ꯊꯤꯕꯒꯤꯀꯣ ꯃꯆꯥ ꯑꯃꯨꯛ ꯂꯩꯔꯦ ꯑꯗꯨꯒꯤ ꯃꯣꯏꯗꯨ ꯁꯅꯥꯕꯗꯨ ꯌꯥꯝ ꯀꯟꯕ ꯉꯝꯗ꯭ꯔꯕ ꯑꯗꯨꯅꯤꯅꯦ
ꯎꯝ
ꯃꯦꯁꯤꯗꯨ ꯗꯨꯝ ꯐꯗꯤ ꯐꯖꯕꯅꯦꯗꯣ ꯉꯁꯤ ꯀꯩꯗꯧꯕꯒꯤꯔꯥ ꯈꯪꯗꯦ ꯆꯟꯕ ꯉꯝꯗꯕꯝ ꯇꯧꯔꯦ
ꯍꯩꯃꯟꯕꯒꯤꯅꯦ ꯑꯃꯁꯨ ꯑꯃꯁꯨ
ꯃꯣꯏ ꯑꯁ ꯃꯣꯏ ꯑꯃꯗꯣ ꯌꯥꯝ ꯍꯩꯕꯅꯤꯅꯦ
ꯎꯝ ꯍ ꯌꯥꯡꯕꯗꯣ ꯑꯩ ꯀꯤꯕ ꯑꯃ ꯌꯥꯎꯋꯦ
ꯍꯣꯏ
ꯃꯣꯏꯗꯤ ꯄꯥꯁ ꯇꯧꯕꯁꯨ ꯐꯠ ꯐꯠ ꯐꯥꯏꯌꯦꯕ
ꯍꯣꯏ
ꯎꯝ
ꯍꯥꯏꯗꯤ ꯃꯣꯏ ꯃꯣꯏꯒꯤ ꯃꯣꯏꯅ ꯁꯥꯅꯕꯗꯣ ꯉꯁꯤꯅ ꯑꯍꯥꯟꯕꯅꯦꯕꯀꯣ
ꯏꯖꯤꯞ ꯔꯣ ꯎꯝ ꯑꯩꯗꯤ ꯎ ꯑꯗꯨ ꯑꯣꯏꯔꯝꯃꯒ ꯅꯍꯥꯟꯗꯤ ꯁꯨꯛ ꯊꯦꯡ ꯊꯦꯡꯅꯗꯕ
ꯎꯝ
ꯈꯪꯗꯦ ꯅꯝꯕꯣꯜꯁꯨ ꯂꯣꯏꯗꯧ ꯋꯥꯠꯂꯤ ꯀꯅꯥ ꯉꯝꯒꯦꯔꯥ ꯇꯝꯕ ꯉꯝꯗꯦ
ꯑꯩꯒꯤ ꯋꯥꯈꯜꯗꯗꯤ ꯐ꯭ꯔꯥꯟꯁꯀꯨꯝꯕ ꯂꯧꯗꯧ ꯃꯥꯜꯂꯦ ꯐ꯭ꯔꯥꯟꯁꯀꯨꯝꯕ ꯀꯣ ꯐ꯭ꯔꯥꯟꯁ ꯑꯗꯨꯝ ꯍꯩꯕꯅꯦꯕ
ꯑꯩ ꯑꯩꯈꯣꯏꯗꯤ ꯅꯨꯡꯇꯤ ꯍꯤꯡꯗꯕꯅꯤꯅ ꯈꯪꯗ꯭ꯔꯦ ꯀꯅꯅ ꯂꯧꯒꯦ
ꯍꯣꯏ ꯀꯅꯥꯅ ꯈꯪꯒꯦ ꯏꯖꯤꯞꯅ ꯂꯧꯔꯗꯤ ꯃꯣꯏ
ꯎꯝ
ꯑꯦꯞ ꯑꯗꯨꯝ ꯍꯩꯌꯦꯕ
ꯁꯄꯦꯟꯁꯨ ꯑꯗꯨꯝ ꯍꯩꯌꯦ ꯍꯥꯏꯗꯥꯏꯅꯦ
ꯅꯍꯥꯟꯅ ꯑꯩꯅ ꯌꯦꯡꯂꯝꯕꯗꯣ ꯏꯁꯄ꯭ꯔꯥꯏꯁ ꯑꯃ ꯉꯝꯃꯦ ꯄꯦꯟ ꯑꯃ ꯉꯝꯃꯦꯕ ꯑꯩꯅ
ꯄꯦꯟ ꯏꯁꯄꯦꯟꯁꯤꯡꯅ ꯄꯣꯔꯇꯨꯒꯜꯕꯨ ꯍꯥꯠ ꯊꯥꯒꯠꯄꯤꯕꯅꯤꯅꯦ
ꯍꯣꯏ
ꯑꯗꯨ ꯑꯣꯏꯗꯤ ꯃꯣꯏ ꯇꯤꯝꯁꯦ ꯌꯥꯝ ꯁꯣꯟꯕꯗꯤ ꯅꯠꯇ꯭ꯔꯦꯕ
ꯎꯝ ꯍꯥꯏꯔꯝꯅꯤꯅꯦ ꯃꯣꯏꯕꯨ ꯍꯥꯠꯄ ꯍꯥꯏꯁꯦ
ꯍꯥ ꯏꯆꯥꯅꯨꯄꯤꯗꯤ ꯇꯨꯝꯈ꯭ꯔꯕꯣ
ꯉꯁꯥꯏ ꯇꯨꯝꯈꯔꯗ ꯆꯥꯛ ꯆꯥꯇꯣꯛꯑꯒ
ꯑꯣꯎ
ꯀꯩꯅꯣ ꯃꯇꯝ ꯃꯇꯝꯒꯤ ꯍꯩꯔꯛꯄ ꯑꯗꯨꯝ ꯊꯣꯛꯂꯛꯄ ꯇꯥꯕꯅꯤꯀꯣ ꯑꯗꯨꯝ ꯃꯤꯁꯨ ꯍꯩꯕ ꯃꯤꯅ ꯍꯥꯏꯔꯒ ꯑꯗꯨꯝ ꯂꯩꯔꯣꯏꯕ ꯑꯗꯨꯝ ꯍꯩꯇꯕ ꯃꯤꯁꯨ ꯃꯣꯏꯕꯨ ꯍꯦꯟꯅ ꯑꯗꯨꯝ ꯄ꯭ꯔꯦꯛꯇꯤꯁ ꯇꯧꯔꯤꯅꯦꯕ ꯎ
ꯇꯥꯏꯑꯦ
ꯃꯤꯁꯨ ꯆꯥꯛ ꯆꯥꯕꯅꯤꯅ ꯍꯧꯔꯦ ꯍꯧꯔꯕ ꯃꯥꯂꯦ
ꯑꯥ
ꯎꯝ
ꯑꯃꯨꯛ ꯍꯥꯎꯈ꯭ꯔꯕꯣ
ꯍꯧꯈ꯭ꯔꯕ꯭ꯔꯥ ꯈꯪꯗꯦ ꯑꯩꯗꯤ ꯑꯁꯤꯗ ꯂꯥꯡꯕꯒꯤꯀꯣ
ꯍꯣꯏ
ꯎꯝ ꯅꯪꯗꯤ ꯐꯣꯟꯗ ꯍꯦꯡꯕ
ꯑꯩꯗꯤ ꯐꯣꯟꯗ ꯌꯦꯡꯉꯦꯏꯑꯦ ꯑꯩꯗꯤ
ꯎꯝ
ꯑꯩꯗꯤ ꯐꯣꯟꯗꯤ ꯌꯦꯡꯃꯤꯟꯅꯕ ꯅꯨꯡꯉꯥꯏꯇꯦꯕ ꯑꯗꯨꯏ ꯅꯊꯥꯟꯅ ꯃꯊꯟꯗ ꯑꯗꯨꯝ ꯃꯥꯏ ꯃꯁꯥ ꯃꯁꯥꯒꯤ ꯑꯗꯨꯝ ꯌꯦꯡꯉꯦ ꯑꯩꯈꯣꯏꯗꯤ
ꯅꯨꯡꯉꯥꯏꯇꯕꯅ ꯑꯦꯠ ꯑꯗꯨꯒꯤ ꯑꯩꯁꯨ ꯑꯦꯞꯁ ꯗꯥꯎꯟꯂꯣꯗ ꯇꯧꯗꯕꯅꯦꯕ꯫
ꯑ
ꯇꯤꯕꯤꯗꯅ ꯑꯗꯨꯝ ꯅꯨꯡꯉꯥꯏꯌꯦꯕ꯫ ꯍꯌꯦꯡꯒꯤ ꯀꯥꯏ ꯆꯠꯈꯤꯅꯨꯀꯣ ꯅꯣꯏꯁꯦ
ꯀꯩ ꯀꯩꯍꯥꯏꯕ
ꯍꯌꯦꯡꯗꯤ ꯀꯥꯏ ꯆꯠꯇꯧꯕ